ꯆ ꯇꯥꯕ꯭ꯔꯣ
ꯑ
ꯅꯪꯒꯤ ꯅꯦꯠꯋꯥꯛꯔ ꯑꯩꯒꯤ ꯅꯦꯠꯋꯥꯛꯅꯔ ꯅꯨꯡꯉꯥꯏꯇꯦ ꯅꯦꯠꯋꯥꯛꯁꯦ ꯇꯥꯕ꯭ꯔꯥ
ꯇꯥꯏꯌꯦ ꯇꯥꯏꯌꯦ
ꯎꯝ ꯀ꯭ꯔꯤ ꯇꯧꯕ꯭ꯔꯥ
ꯑꯁ ꯇ ꯑꯣꯒ ꯁꯣ ꯁꯃꯅꯕꯕꯤ
ꯁꯥꯕ꯭ꯔꯥ ꯅꯪ ꯑꯩꯁꯨ ꯑꯗꯨꯝ ꯐꯝꯔꯒ ꯂꯩꯑꯦ
ꯑꯣꯝ
ꯁꯥꯕ꯭ꯔꯣ
ꯎꯝ ꯃꯃ ꯐꯣꯟ ꯆꯂꯦ ꯎꯝ
ꯑꯥ
ꯇꯥꯗꯣꯏꯔꯥ ꯇꯥꯔꯣꯏꯗ꯭ꯔꯥꯗꯤ ꯈꯪꯗꯦ
ꯑꯥ ꯑꯩꯈꯣꯏꯗꯗꯤ ꯃꯣꯔꯅꯤꯡ ꯅꯣꯡ ꯆꯨꯑꯦ ꯍꯧꯖꯤꯛꯇꯤ ꯈꯔꯗꯤ ꯐꯔꯦ ꯑꯥ ꯀꯔꯤ ꯀꯔꯤ ꯏꯟꯁꯥꯡ ꯆꯥꯔꯦ ꯉꯁꯤꯗꯤ
ꯑ ꯉꯁꯥꯏꯗꯤ ꯏꯔꯣꯝꯕ ꯑꯃꯒ ꯀꯥꯡꯍꯧ ꯑꯃꯒ ꯆꯥꯔꯦ
ꯍꯥꯎꯔꯥꯝ ꯀꯅꯤ ꯑꯩꯈꯣꯏꯗꯤ ꯗꯥꯜ ꯗꯥꯜꯒ ꯑꯂꯨ ꯆꯥꯏꯑ ꯉꯁꯤꯗꯤ
ꯑꯣ ꯍꯥꯎꯕ꯭ꯔꯣ
ꯍꯕꯅꯤ ꯀꯣꯏ ꯀꯣꯏꯅ ꯆꯥꯗꯕꯒꯤ ꯀꯗꯥꯜꯀ
ꯑꯣ ꯆꯥꯛ ꯅꯨꯃꯤꯗꯥꯡꯒꯤꯗꯤ ꯆꯥꯛ ꯄꯨꯡ ꯀꯌꯥ ꯊꯣꯡꯗꯣꯏꯅꯣ
ꯑꯩꯈꯣꯏꯗꯤ ꯊꯣꯡꯗ꯭ꯔꯦ ꯑꯩꯈꯣꯏꯗꯤ ꯄꯨꯡ ꯃꯉꯥ ꯇꯔꯨꯛ ꯇꯔꯦꯠ ꯃꯉꯥ ꯇꯔꯨꯛ ꯇꯔꯦꯠ ꯅꯤ ꯃꯄꯥꯟꯗ ꯊꯣꯛꯣꯡꯒꯅꯤ ꯑꯩꯈꯣꯏꯒꯤ
ꯎ
ꯣꯡꯗꯥꯡꯒꯤꯀꯣ
ꯑꯣ ꯅꯝ ꯀꯣꯡ꯭ꯔꯦꯁꯦ ꯅꯝꯗ ꯍꯥꯏꯦ
ꯑꯣ ꯅꯈꯣꯏꯗꯤ ꯊꯣꯡꯕ ꯂꯣꯏꯈ꯭ꯔꯕ꯭ꯔꯥ ꯊꯣꯡꯈ꯭ꯔꯕ꯭ꯔꯥ
ꯁꯥꯥꯛꯅꯤ ꯊꯣꯡꯕꯣꯜ ꯋꯥꯔꯦ ꯏꯟꯖꯥꯡ ꯊꯣꯡ꯭ꯔꯤ
ꯑꯦꯊꯨꯑ ꯍꯦ ꯊꯕꯩꯕ
ꯅꯣꯡꯣꯡ ꯆꯤꯡ ꯃꯇꯝꯅꯤꯅ ꯆꯥꯛ ꯉꯟꯅ ꯆꯥꯊꯣꯛꯑ ꯇꯨꯝꯃꯒꯩꯗꯧꯕꯔꯦ
ꯎꯝ ꯎꯝ ꯑꯗꯨꯁꯨ ꯐꯩ ꯑꯩꯈꯣꯏꯗꯤ ꯑꯁꯤꯗꯗꯤ ꯁꯥꯕꯒꯤꯀ
ꯍ
ꯑꯗꯨꯒꯤ ꯈꯔ ꯏꯪꯕ ꯃꯇꯝꯗ ꯊꯣꯡꯒꯦ ꯇꯧꯕ ꯑ
ꯄꯃꯤ ꯄꯒꯦꯔ ꯅꯃꯤꯔ ꯌꯥꯦ
ꯑꯩꯒꯤ ꯏꯅꯥꯎꯈꯣꯏꯅ ꯊꯣꯡꯒꯅꯤ
ꯍ ꯕꯣꯜꯒ ꯌꯦꯡꯗꯕ꯭ꯔꯣ
ꯣꯜ ꯌꯦꯡꯗꯕꯅꯤ ꯑꯩꯗꯤ ꯕꯣꯜꯁꯦ ꯈꯔꯗꯤ ꯄꯥꯝꯅꯕꯒꯤꯒ ꯑꯗꯨ ꯐꯥꯏꯅꯦꯜꯗꯗꯤ ꯌꯦꯡꯒꯦ ꯅꯪ ꯀꯅꯥꯕꯨ ꯁꯞꯄꯣꯔꯠ ꯇꯧꯕ꯭ꯔꯥ
ꯍꯥꯏꯗꯤ ꯖꯦꯜꯗ
ꯔꯖꯦ ꯑꯀꯦ ꯕ꯭ꯔꯥꯖꯤꯜꯒ ꯀꯟꯅ ꯍꯩꯕ ꯂꯩꯕ꯭ꯔꯣ ꯅꯪꯅ ꯄꯥꯝꯕ ꯃꯤ ꯂꯩꯕ꯭ꯔꯥ
ꯍ ꯃꯗ
ꯅꯃꯔꯗꯣ
ꯑꯥ
ꯅꯃꯔ ꯕ꯭ꯔꯥꯖꯤꯜꯔꯣ
ꯃꯥꯅꯦ
ꯑꯩ ꯐꯥꯔꯁ ꯅꯦꯃꯔ ꯁꯥꯟꯅꯕ ꯌꯦꯡꯕꯅꯦ ꯑꯗꯣ ꯑꯗꯨ ꯄ꯭ꯔꯁ ꯃꯥꯅ ꯁꯥꯟꯅꯕ ꯃꯇꯝꯅ ꯑꯗꯨꯝ ꯄꯥꯝꯃꯦ ꯑꯗꯣ ꯍꯧꯖꯤꯛꯀꯥꯟꯗꯤ ꯈꯪꯗꯣꯏ ꯌꯦꯡ
ꯎꯝ ꯃꯈꯣꯡꯗꯣ ꯄ ꯎꯕꯒꯤ ꯁꯥꯟꯅꯕ ꯂꯦꯞꯈꯤꯕ ꯀꯨꯏꯔꯕꯅꯤꯕ
ꯑꯣ ꯍꯦꯕꯤꯗꯤ ꯍꯦꯗꯤ ꯀꯃꯣꯁꯦ
ꯍꯟꯗꯛ ꯍꯟꯗꯛ ꯑꯃꯨꯛ ꯃꯦꯠꯁꯨ ꯌꯥꯎꯔꯦ ꯑꯗꯣ ꯍꯟꯗꯛꯀꯤ ꯍꯥꯏꯁꯦ ꯐꯖꯅꯗꯤ ꯌꯥꯎꯕ ꯑꯣꯏꯗ꯭ꯔꯤꯅꯦꯕ ꯃꯥꯒꯤꯗꯣ
ꯑ
ꯑꯗ ꯍꯣꯔꯦꯟ ꯍꯣꯔꯦꯟꯁꯨ ꯃꯥꯒꯤ ꯃꯦꯁ ꯑꯣꯏꯕꯁꯦ ꯄꯨꯡ ꯑꯃ ꯃꯈꯥꯏꯗ ꯑꯗꯨ ꯌꯥꯎꯔꯛꯀꯗ ꯌꯥꯎꯔꯛꯑꯣꯣꯏꯗ꯭ꯔꯗꯤ ꯈꯪꯗꯦ
ꯑꯥ ꯅꯨꯡꯉꯥꯏꯔꯝꯒꯅꯤ ꯌꯨꯝꯗ ꯌꯦꯡꯕ ꯌꯨꯝꯗꯒꯤ ꯌꯦꯡꯕ꯭ꯔꯥ ꯅꯠꯇ꯭ꯔꯒ ꯃꯔꯨꯞꯀꯤ ꯈꯣꯏꯗ ꯑꯗꯨꯝ ꯌꯦꯡꯕ꯭ꯔꯥ ꯅꯈꯣꯏ ꯒ꯭ꯔꯨꯞ ꯇꯧꯔꯒ ꯑꯥ ꯑ ꯑꯩꯁꯨ ꯐꯥꯏꯅꯦꯜꯗꯗꯤ ꯌꯦꯡꯒꯦ ꯖꯨꯂꯥꯏ ꯐꯤꯐꯇꯤꯟꯅꯤꯀꯣ ꯁꯤꯦꯃꯤꯐꯥꯏꯅꯦꯜ ꯍꯧꯕꯁꯦ
ꯑꯥ
ꯎꯝ ꯁꯦꯃꯤꯐꯥꯏꯅꯦꯜꯗꯒꯤ ꯑꯗꯨꯝ ꯌꯦꯡꯕ ꯍꯧꯔꯒꯦ
ꯍꯣꯏ ꯍꯣꯏ ꯑ
ꯀꯔꯤ ꯀꯔꯤ ꯑꯦꯟꯁꯥꯡ ꯆꯥꯕ꯭ꯔꯥ ꯈꯨꯟꯗ ꯃꯅꯤꯄꯨꯔꯗ ꯍꯧꯖꯤꯛꯀꯥꯟ ꯂꯩꯕ ꯑꯦꯟꯁꯥꯡꯈꯣꯏ
ꯑꯥ
ꯑꯁꯤꯗꯗꯤ ꯃꯃꯜ ꯌꯥꯝ ꯇꯥꯡꯕꯤꯀꯣ ꯑꯩꯈꯣꯏꯒꯤ ꯅꯣꯔ ꯏꯁꯀꯤ ꯌꯦꯟꯁꯥꯡꯁꯦ ꯃꯄꯥꯟꯗ ꯑꯣꯏꯕꯤꯌꯦꯀꯣ
ꯑ
ꯃꯀꯣꯛꯄꯤꯁꯦ ꯑꯁ ꯌꯥꯝ ꯅꯤꯡꯁꯤꯡꯉꯦ ꯑꯩꯈꯣꯏ ꯈꯨꯟꯁꯦ
ꯎꯝ ꯑꯗꯨ
ꯕꯣꯏꯜꯁꯨ ꯍꯥꯎꯋꯏꯕ ꯃꯀꯣꯛ ꯄꯤꯁꯤ ꯀꯣ
ꯑꯥ
ꯎꯝ ꯌ ꯎ
ꯍꯥꯥ
ꯀꯅꯥ ꯀꯅꯥ ꯂꯩꯕ꯭ꯔꯥ ꯇꯕ꯭ꯔꯥ
ꯑ ꯇꯥꯏꯌꯦ ꯇꯥꯏꯌꯦ
ꯎꯝ ꯎꯝ ꯅꯦꯠꯋꯥꯛꯅ ꯅꯦꯠꯋꯥꯛꯅ ꯈꯔ ꯅꯨꯡꯉꯥꯏꯇꯕꯒꯤ ꯎꯝ
ꯍꯥꯥ